ꯍꯜꯂꯣ
ꯑ ꯀꯔꯝꯕ ꯀꯔꯝꯕꯅ ꯂꯥꯛꯑꯦ ꯍꯥꯏꯕꯨ ꯑꯅꯧꯕꯅ ꯇ꯭ꯔꯥꯟꯁꯀ꯭ꯔꯤꯞꯁꯟꯗꯨꯔ
ꯑꯥ ꯇ꯭ꯔꯥꯟꯁꯀ꯭ꯔꯤꯠ ꯐꯁꯨ ꯂꯥꯛꯑꯦ ꯑꯗꯨꯒꯅꯦ ꯍꯧ ꯑꯅꯤ ꯂꯥꯛꯑꯦꯕ ꯑꯃꯅ ꯔꯤꯄꯣꯔꯠ ꯇꯧꯕꯁꯨ ꯂꯥꯛꯑꯦ ꯃꯣꯏꯅ ꯄꯤꯔ ꯄꯤꯔꯦꯗꯅ ꯑꯗꯨꯗꯣ ꯔꯤꯀ꯭ ꯇꯧꯔꯒ ꯑꯃꯨꯛ ꯊꯥꯕ
ꯑ ꯑꯗꯨ ꯀꯣꯠ ꯍꯥꯏꯗꯤ ꯀꯃꯥꯏꯅ ꯇꯧꯕꯅ ꯀꯔꯝꯕꯖ ꯃꯣꯏꯅ ꯃꯇꯦꯛ ꯃꯇꯦꯛ ꯃꯇꯦꯛ ꯃꯣꯏꯅ ꯚꯣꯏꯁ ꯑꯃ ꯍꯥꯏꯔꯒ ꯅꯪꯅ ꯏꯔ ꯄꯤꯈꯠꯄꯗꯨꯔꯣ
ꯑꯗꯨ ꯑꯗꯨ ꯃꯥ ꯅꯠꯇ ꯑꯗꯨꯃꯥꯏꯅꯁꯨ ꯑꯀꯕ ꯑꯀꯣꯟꯕꯗꯨꯗꯤ ꯑꯩ ꯐꯖꯅ ꯌꯦꯡꯗꯔꯦꯕ ꯑꯅꯤꯅꯦꯕ ꯂꯥꯛꯏꯗꯣ ꯑꯍꯥꯟꯕꯩꯗꯨ ꯑꯍꯣꯟꯕꯩꯗꯣ ꯚꯣꯏꯁ ꯑꯃꯨꯛ ꯏꯍꯧꯕ ꯑꯃꯁꯇ ꯑꯗꯨ ꯐꯖꯅ ꯌꯦꯡꯗ꯭ꯔꯦ ꯑꯀꯣꯟꯗꯩꯗꯣ ꯑꯗꯣ ꯑꯍꯥꯟꯕꯩꯗꯨꯗꯤꯅꯦ ꯃꯣꯏꯅ ꯏꯔ ꯄꯤꯔꯛꯑꯦꯕ
ꯑ
ꯑꯗꯨꯒꯅꯦ ꯔꯤꯀꯣꯔꯠ ꯇꯧꯔꯒ ꯊꯥꯒꯗꯧꯔ ꯃꯥꯜꯗ ꯃꯣꯏꯅ ꯏꯔꯄꯤꯔꯛꯏꯗꯣ
ꯑꯣ ꯑꯣꯏꯔꯝꯕꯅꯤ
ꯑ ꯑꯈꯣꯏ ꯃꯈꯥꯗ ꯔꯦꯀꯣꯔꯠ ꯇꯧꯔ ꯔꯦꯀꯣꯔꯠ ꯊꯥꯔꯒ ꯅꯝꯐꯝ ꯑꯃ ꯂꯩꯌꯦꯕ
ꯑꯣ ꯑꯅꯧꯕ ꯑꯣꯏꯔꯔꯕꯅꯤ ꯑꯗꯨꯗꯤ ꯌꯥꯏ ꯑꯗꯨꯅ ꯁꯤ ꯅꯍꯥꯟ ꯀꯩꯅꯣꯁꯦ ꯁꯤꯁꯦ ꯉꯁꯥꯏꯒꯤ ꯋꯥꯟ ꯑꯩꯠꯇꯤ ꯁꯨ ꯍꯥꯏꯗꯣ ꯑꯗꯨꯃ ꯗꯤ ꯀꯩꯅꯣ ꯇꯧ ꯀꯥꯐꯤ ꯇꯥ ꯇꯥꯔꯦꯗꯤ ꯑꯩ ꯁꯨꯗ꯭ꯔꯗꯤ ꯍꯧꯀꯤ ꯇꯇꯨ ꯇ꯭ꯔꯥꯟꯁꯁꯟ ꯇꯇꯨ ꯂꯥꯛꯑꯣꯏ ꯈꯣꯠꯂꯣꯏꯁꯨ ꯍꯥꯏꯕꯅꯦꯕ ꯑꯃꯨꯛ ꯂꯥꯛꯑꯦ ꯀ ꯑꯗꯨ ꯂꯥꯏ ꯍꯥꯏꯔꯁꯨ ꯍꯌꯦꯡ ꯑꯃꯨꯛ ꯄꯩꯁꯥꯗꯨ ꯆꯦꯛ ꯇꯧꯕ ꯍꯧꯗ꯭ꯔꯔꯤꯕꯅꯤꯅꯅꯦ ꯑꯦ ꯃꯥꯏꯀꯣ ꯃꯥꯏꯀꯟ ꯑꯗ ꯃꯥꯏꯀꯣꯜ ꯀꯌꯥ ꯇꯧꯈꯔꯦ ꯑꯗꯨꯒ ꯃ ꯇꯣꯏ ꯊꯕꯛꯁꯤꯅ ꯀꯩꯅꯣ ꯌꯦꯡꯉꯀꯥꯟꯗ ꯇꯣ ꯂꯥꯎꯑꯒ ꯍꯌꯦꯡ ꯁꯨꯔꯣꯗ ꯅꯨꯡꯉꯥꯏꯇꯦꯗꯅ
ꯍꯣꯏ ꯑꯗꯨ ꯁꯨꯔꯒ ꯂꯣꯏꯁꯤꯜꯂꯒ ꯂꯩꯕꯗꯨꯅꯕꯨꯗꯤ ꯐꯩ
ꯎꯝ ꯑ ꯍ
ꯑꯗꯨꯗ ꯑꯩꯅ ꯑꯩꯅ ꯈꯪꯗꯕꯩꯅꯦ ꯑꯩꯅ ꯉꯁꯥꯏ ꯅꯣꯇꯤꯐꯤꯀꯦꯁꯟ ꯑꯅꯤ ꯇꯥꯏ ꯍꯥꯏꯔꯒ ꯃꯈꯥꯒꯤ ꯑꯃ ꯂꯥꯛꯄꯗꯣ ꯑꯗꯨꯗꯤꯅꯦ ꯉꯔꯥꯡ ꯅꯍꯥꯟ ꯅꯍꯟꯒꯨꯝꯕ ꯂꯥꯛ ꯅꯍꯥꯟ ꯂꯥꯛꯄ ꯅꯣꯇꯤꯐꯤꯀꯦꯁꯟꯅꯦꯕ ꯑꯩꯅ ꯑꯃꯨꯛ ꯆꯪꯉ ꯌꯦꯡꯉꯨꯗꯕ ꯉꯁꯤ ꯈꯛꯇ ꯀꯂ ꯀꯥꯟꯗ ꯑꯃꯨꯛ ꯆꯪꯉ ꯌꯦꯡꯎꯕ ꯑꯗꯨꯏ꯫ ꯑꯗꯨꯁꯨ ꯔꯤꯐ꯭ꯔꯦꯁ ꯇꯧꯔꯝꯃꯗꯤ ꯑꯗꯨꯝ ꯌꯥꯗꯣꯏꯅꯦ ꯑꯗꯨꯏꯗꯤ
ꯑꯪ ꯇꯣꯏꯅ ꯑꯗꯨꯃꯥꯏꯅ ꯅꯪ ꯌꯥꯔꯤꯈꯩꯀꯣ ꯁꯪ ꯈꯨꯗꯤꯡꯒꯤ ꯔꯤꯐꯔꯦꯟꯁ ꯑꯗꯨ ꯇ ꯂꯧꯊꯣꯛꯑꯣ
ꯎꯝ
ꯑꯗꯨꯗ ꯑꯃꯗ ꯑꯗꯨꯝ ꯇꯧꯍꯧꯕꯁꯨ ꯌꯥꯗꯦ ꯑꯗꯨꯝ ꯌꯥꯔꯦ ꯇꯦꯜꯂꯤ ꯇꯦꯜꯂꯤ ꯑꯗꯨ ꯀꯣꯜꯂꯨꯔꯗꯤꯗꯤ
ꯍꯣꯏ ꯀꯣꯜ ꯃꯣꯏ ꯀꯣꯜ ꯇꯧꯅꯉꯥꯏꯁꯨ ꯑꯗꯨꯝ ꯄꯤꯗꯤ ꯄꯤꯔꯛꯏꯗ ꯑꯃꯨꯛ ꯈꯔ ꯋꯥꯠꯂꯤ
ꯑ ꯄꯤꯕꯗꯤ ꯃꯣꯏ ꯑꯗꯨꯒꯤ ꯐꯣꯜꯗꯨꯁꯨ ꯄꯤꯕꯗꯤ ꯂꯣꯏꯗꯤ ꯂꯣꯏ ꯅꯥꯏꯗꯕꯅꯦ ꯆꯨꯝꯅꯒꯤ ꯉꯁꯥꯏꯒꯤ ꯃꯤꯅꯤꯃꯝꯗꯨ ꯈꯛ ꯑꯗꯨ ꯈꯛ ꯊꯝꯕꯤꯔꯗꯤ ꯌꯥꯔꯦ ꯁꯨꯅꯕ ꯈꯥꯛ ꯊꯝꯕꯤꯈ꯭ꯔꯗꯤ
ꯃꯤ ꯇꯔꯥꯅꯤꯄꯟ mi ꯇꯔꯥꯅꯤꯄꯥꯟ ꯍꯥꯏ ꯃꯤ ꯇꯔꯥꯅꯤꯄꯟ ꯍꯥꯏꯇꯥꯥꯔꯦ ꯄꯨꯟꯅ ꯑꯩꯉꯣꯟꯗ ꯃꯔꯤꯛ ꯔꯛ ꯍꯥꯏꯁꯦ ꯃꯔꯤ ꯃꯛ ꯑꯗꯨꯝ ꯀꯥꯎꯟ ꯇꯧꯒꯗꯣꯏꯅꯦꯕ ꯀꯣꯜ ꯇꯔꯥꯅꯤꯄꯥꯟ ꯔꯥꯛ ꯍꯥꯏꯇꯥꯔꯦ
ꯎꯝ
ꯅꯪꯅ ꯇꯧꯕꯗꯣ ꯑꯣꯏꯗꯣꯏꯅꯤꯀꯣ
ꯎꯝ ꯍꯣꯏ ꯇꯥꯔꯥꯅꯤꯄꯟ ꯗꯤ ꯁꯨꯗꯔꯤ
ꯉꯁꯥꯏ ꯇꯔꯥ ꯁꯨꯈꯔꯦ ꯍꯥꯏꯕꯥ ꯅꯠꯇ꯭ꯔꯣ
ꯎꯝ ꯇꯔꯥ ꯁꯨꯒꯔꯦ ꯍꯣꯏ ꯇꯔꯥ ꯃꯊꯣꯏ ꯁꯨꯒꯔꯕ ꯃꯥꯜꯂꯦ
ꯑꯅꯤ ꯔꯛ ꯇꯧꯒꯔ ꯗꯥꯏꯅꯦ
ꯑ ꯑꯗꯨꯗꯣ ꯍꯟꯗꯛꯀꯤ ꯍꯟꯛꯀꯤꯁꯤꯒ ꯇ꯭ꯔꯥꯏꯅꯤꯟꯊꯣꯏꯔꯒ ꯑꯗꯨꯃꯥꯏꯅ ꯗ ꯋꯥ ꯎꯝ
ꯌꯨꯝꯗꯤ ꯑꯗꯣꯝꯗꯤ ꯌꯨꯝ ꯃꯤ ꯃꯤ ꯀꯌꯥꯝ ꯃꯤ ꯀꯌꯥ ꯂꯩꯒꯦ ꯐꯦꯃꯤꯂꯤ
ꯑꯩꯈꯣꯏ ꯑꯩꯈꯣꯏ ꯇꯔꯨꯛ ꯑꯩꯈꯣꯏ ꯇꯔꯦꯠ ꯇꯔꯦꯠ ꯂꯩ
ꯑꯣ ꯑꯍꯟ ꯑꯍꯟꯁꯤꯡꯗꯤ ꯅꯣꯏ ꯄꯨꯄꯨ ꯕꯨꯕꯣꯛ ꯅ ꯂꯩꯕꯔꯣ
ꯑꯍꯜ ꯃꯈꯣꯏꯗꯤ ꯑꯃꯕꯣꯛ ꯂꯩꯇ꯭ꯔꯦ ꯑꯩꯈꯣꯏ ꯇꯔꯦꯠ ꯍꯥꯏꯁꯦ ꯑꯩꯈꯣꯏꯒꯤ ꯏꯇꯩꯗꯣ
ꯑꯥ
ꯑꯩꯈꯣꯏ ꯏꯇꯩꯈꯣꯏꯒ ꯑꯩꯈꯣꯏꯒ ꯄꯨꯂꯞ ꯄꯨꯟꯅ ꯑꯗꯨꯝ ꯆꯥꯏꯌꯦꯕ ꯑꯗꯒꯤ ꯃꯣꯏ ꯏꯇꯩꯒꯤ ꯃꯣꯏ ꯑꯉꯥꯡ ꯑꯅꯤ ꯑꯃꯒ ꯏꯆꯦ ꯒꯥ ꯏꯇꯩ ꯒꯥ ꯃꯣꯏ ꯃꯔꯤ ꯑꯃ ꯑꯗꯩꯗꯤ ꯑꯩꯈꯣꯏ ꯑꯩꯈꯣꯏ ꯑꯍꯨꯝ ꯑꯃꯒ
ꯑꯣ ꯑꯦ ꯑꯍꯟ ꯑꯅꯤꯃꯛ ꯂꯩꯇ꯭ꯔꯕꯣ ꯍꯥꯢꯁꯦ ꯏꯃꯥ ꯏꯄꯥ
ꯑ ꯑꯍꯪ ꯑꯃ ꯏꯃꯥꯕꯨꯗꯤ ꯂꯩ ꯑꯩꯈꯣꯏ ꯏꯃꯥꯗꯨꯅ ꯑꯃꯨꯛ ꯂꯣꯝꯗ ꯂꯩꯔꯦ ꯃꯣꯏ ꯃꯄꯥꯟ ꯂꯣꯝꯗ ꯍꯥꯏꯗꯤ ꯃꯝ ꯑꯗꯨꯗꯣ ꯉ ꯂꯩꯔꯦ ꯀꯩꯅꯣꯗꯣ ꯑꯕꯣꯛ ꯇꯣ
ꯎꯝ
ꯑꯗꯨꯒꯤ ꯃꯅꯥꯛꯇꯥ ꯂꯩꯕ ꯑꯗꯨꯒꯤ ꯌꯨꯗꫭ ꯍ ꯍ ꯍꯥꯎꯇꯦ ꯍ ꯍꯥꯎꯇꯦꯃꯦꯒꯤ
ꯊꯥꯡ ꯁꯨꯔꯤꯖꯤꯕꯨ ꯁꯤꯖ ꯈꯪꯗꯦ ꯎꯝ ꯑ ꯑꯉꯥꯡ ꯀꯌꯥꯝ ꯆꯥꯎꯔꯦ
ꯑ ꯍꯥ ꯆꯥꯎꯗꯔꯤ ꯊꯥ ꯃꯉꯥ ꯈꯛꯇ ꯍꯥꯏꯕꯗ ꯉꯥꯏꯔꯦ
ꯑꯦ ꯑꯦ ꯐꯩ ꯅꯦ ꯅꯨꯄꯔ ꯅꯨꯄꯤꯔ
ꯅꯨꯄꯤ
ꯑꯉꯥꯡ ꯅꯨꯡꯁꯤꯕꯅꯦ ꯑꯉꯥꯡ ꯃꯆꯥꯃ ꯂꯩꯕꯖꯦ
ꯎꯝ
ꯅꯪꯗꯤ ꯐꯅꯕ ꯍꯣꯠꯅꯄꯅꯤ ꯊꯥ ꯃꯉꯥ ꯐꯥ ꯊꯕꯛꯁꯨ ꯑꯇꫭꯞꯄ ꯇꫭꯉꯥꯟꯅ ꯍꫭꯠꯅꯔꯤ ꯐꯩ
ꯃꯥ ꯁꯨꯝ ꯇꯨꯝꯅꯤꯉ ꯃꯇꯝꯗꯣ ꯑꯗꯗꯨꯝ ꯅꯨꯡꯊꯤꯟꯒꯨꯝꯕꯁꯦ ꯃꯥꯅ ꯁꯨꯝ ꯇꯨꯝꯅꯤꯌ ꯃꯇꯝꯗ ꯈꯔ ꯍꯥꯡꯉꯦꯕ ꯑꯗꯩ ꯅꯨꯃꯤꯗꯥꯡꯁꯤꯅ ꯑꯃꯨꯛ ꯈꯔ ꯐꯣꯟ ꯋꯥꫪꯤ ꯁꯥꯟꯅꯕ ꯍꯥꯏꯕ ꯅꯨꯃꯤꯗꯥꯡꯁꯤꯗꯤ ꯀꯌꯥ ꯊꯣꯏꯅ ꯐꯪꯗꯦꯕ ꯑꯗꯩ ꯑꯩꯈꯣꯏ ꯃꯥ ꯍꫭꯏ ꯆꯨ ꯁꯨꯝ ꯐꯣꯟ ꯇꯧꯔ ꯋꯥꯔꯤ ꯁꯥꯟꯅꯕ ꯑꯗꯨꯝꯕ ꯇꯧꯕꯅꯤꯅꯅꯦ
ꯎꯝ
ꯐꯣꯟꯗꯣ ꯁꯤ ꯁꯤ ꯁꯤꯗ ꯆꯪꯉꯒ ꯁꯥꯟꯅꯕꯁꯤꯗꯤ ꯅꯨꯃꯤꯗꯥꯡꯗꯤ ꯐꯪꯗꯦ ꯑꯗꯩꯗꯤ ꯑꯉꯥꯡ ꯥꯑꯪ ꯈꯔ ꯆꯥꯛ ꯏꯁꯤꯡ ꯈꯔ ꯑꯗꯨꯝꯕꯁꯤ ꯇꯧꯕꯅꯤꯅ
ꯎꯝ ꯍꯣꯏ ꯑꯗꯨ ꯑ ꯌꯨꯝ ꯑꯃ ꯄꯜ ꯂꯤꯕꯅꯤꯅꯅꯦ ꯑꯗꯨꯀꯥꯟꯁꯨ ꯑꯝ ꯃꯇꯝꯗꯣ ꯑꯗꫭꯝꯗ ꯆꯤꯊꯕ ꯇꯨꯝꯅ ꯇꯧꯕ ꯐꯩ ꯑꯉꯥꯡꯒꯤꯁꯨ ꯀꯩꯒꯤꯁꯨ ꯈꯒ ꯌꯦꯡꯉꯨ ꯅꫭꯏꯕꫭꯂꯥꯏꯄ ꯆꯥꯟꯕꯤꯗꯔꯕ ꯅꫭꯏꯕꫭ
ꯎꯝ ꯍꯨꯛ ꯈꯔ꯭ꯗꯤꯉꯝꯃ ꯑꯉꯥꯡ ꯇꯨꯝꯒꯔꯀꯥꯟꯗ ꯑꯃꯨꯛ ꯇ ꯍꯨꯝ
ꯎꯝ ꯃꯁꯛ ꯑꯉꯥꯡ ꯀꯌꯥꯝ ꯆꯥꯎ ꯑꯕ ꯉꯗꯔ ꯆ ꯐꯂꯅꯤ
ꯎꯝ ꯆꯒꯨꯝꯕꯗ ꯉꯥꯏꯔꯤꯌꯦ ꯍꯟꯗꯛꯇ ꯆꯍꯨꯝꯅꯤ
ꯎꯝ ꯆꯥ ꯊꯛ ꯐꯟ ꯐꯟ ꯄꯤꯖꯧ ꯑꫭꯏ ꯅꯥꯁꯨ ꯌꯥꯝ ꯅꯒꯟꯕꯅꯦ ꯆꯦꯛꯁꯜꯂꫭ ꯂꯣꯛ ꯀꯁꯦ ꯌꯥꯝ ꯊꯨꯡꯕꯖꯦ ꯑꯉꯥꯡꯁꯤ ꯕꯦꯔꯥ ꯌꯥꯝ ꯊꯥꯡꯕꯅꯤꯅꯦ ꯅꯥꯏ ꯍꯥꯏꯔꯒ ꯁꯤꯗꯤ ꯅꯥꯏ ꯈꯣꯠꯂꯤ ꯍꯥꯏ ꯉꯝꯗꯦꯗꫭ ꯑꯈꫭꯏꯅ ꯀꯣꯏ ꯊꯤ ꯊꯤꯔꯒ ꯀꯩꯗ ꯅꯥꯏꯅꫭ ꯐꯨꯔꯤ ꯑꯃꯨꯛ ꯊꯨꯡꯉꯛꯀꯅꯤ ꯄꯣꯠꯄꯩ ꯑꯃ ꯆꯠꯂꯝꯒꯅꯤ ꯃꯔꯨꯗꯤ ꯊꫭꯠꯁꯤꯠ ꯊꯝꯃꯤꯅ ꯀꯩꯅꯣꯗꯤ ꯈꯪꯗꯕ
ꯅꯈꯣꯏꯁꯤꯗꯅꯦꯌꯥꯝ ꯗꯤꯅꯒꯟꯕꯗꫭ ꯑꯗꯩ ꯍꯟꯅ ꯍꯥꯏꯅꯤ ꯍꫭ ꯍꯥꯎ ꯅꯥꯗꯦ ꯍꯣꯏ ꯂꯣꯛ ꯊꯨꯡꯕꯗꯨꯗꯤ ꯊꯨꯡꯉꯁꯨ ꯅꯣꯡ ꯅꯤꯅꯤ ꯊꯨꯝꯃꯥꯏ ꯌꯥꯝ ꯀꯨꯏꯅ ꯍꯥꯏꯗꯤ ꯃꯥꯒꯤ ꯅꯥꯏ ꯍꯥꯏꯕꯒꯤ ꯑꯩꯈꯣꯏꯗ ꯋꯥꯕꯗꯣ ꯑꯗꯨꯃꯗꯤ ꯑꯣꯏꯗꯔꯦ ꯍꯧꯖꯤꯛ ꯍꯧꯖꯤꯛ ꯐꯥꯎꯕꯗꯤ ꯊꯣꯏꯅ ꯅꯥꯒꯟꯗꯦꯕ
ꯎꯝ ꯀꯩꯕꫭ
ꯃꯥꯏ ꯍꯤꯗꯥꯛ ꯀꯥꯞꯄꯨꯕ ꯍꯤꯗꯥꯛ ꯀꯥꯞꯄꯨꯕꯩꯒꯨꯝꯕ ꯑꯗꯨ ꯍꯣꯏ ꯑꯗꯨꯝ ꯂꯩꯥꯏꯍꯧ ꯁꯥꯕ ꯑꯗꯨꯗꯤ ꯑꯗꯨꯝ ꯍꯧꯅ ꯁꯥꯅꯤꯗꯅꯦ ꯗꯤꯟꯗꯦꯔꯞ ꯀꯥꯞꯄ ꯑꫭꯏꯗꯔꯤꯖꯦ
ꯚꯦꯛꯁꯤꯟ ꯍꯥꯏꯗꯨꯁꯨ ꯑꯃꯔꯣꯝꯗ ꯀꯥꯞꯄꯤꯔꯤ ꯍꯤꯗꯥꯡ
ꯎ ꯑ
ꯑꯣ ꯐꯅꯤ ꯐꯩ ꯐꯩ ꯆꯦꯀꯞ ꯅꯪ ꯅꯁꯥꯁꯨ ꯃꯥꯁꯨ ꯑꯗꯨꯝ ꯐꯅ ꯇꯣꯏ ꯇꯣꯏꯅ ꯇꯧ ꯆꯦꯀꯞꯇꯤ ꯄꯇꯝ ꯆꯥꯟ ꯆꯥꯟ
ꯍꯣꯏ
ꯍꯧꯖꯤꯛ ꯀꯥꯟ ꯑꯉꯥꯡꯅ ꯌꯥꯝ ꯅꯨꯏꯇꯔꯤꯁꯟ ꯑꯩꯈꯣꯏ ꯃꯇꯝꯗꯗꯤ ꯍꯣꯏ ꯐꯪꯗꯕꯅꯠꯇꯦ ꯐꯪꯉꯁꯨ ꯀꯥ ꯍꯦꯟꯅ ꯄꯨꯂꯞ ꯑꯣꯏꯅ ꯆꯥꯅꯕ ꯇꯧꯗꯦ ꯍꯣ ꯀꯥ ꯑꯉꯥꯡꯈꯩꯕꯨꯗꯤ ꯆꯤꯟꯖꯥꯛ ꯆꯥ ꯀꯩꯗꯀꯣ ꯑꯥꯒꯤ ꯑꯣꯏꯕ ꯄꯣꯠꯇ ꯂꯣꯏꯅꯕ ꯑꯐ ꯑꯕ ꯁꯞꯂꯤ ꯃꯦꯟꯁꯦ ꯐꯪꯉꯝꯗꯦꯅ ꯋꯥ ꯀꯩꯁꯤ ꯌꯥꯝ ꯀꯟꯁꯨ ꯀꯜꯂꯔꯦ ꯆꯥꯎꯁꯨ ꯆꯥꯎꯜꯂꯝꯅꯦꯕ
ꯎꯝ ꯆꯥꯎ ꯑꯩꯈꯣꯏ ꯁꯤꯗꯗꯤ ꯑꯩꯈꯣꯏ ꯁꯤ ꯀꯣꯂꯨꯞꯨꯁꯤꯗ ꯃꯃꯥꯡꯗ ꯑꯉꯥꯡ ꯑꯃꯁꯨ ꯂꯩꯌꯦꯕ ꯑꯩꯈꯣꯏ ꯏꯇꯩꯒꯤ ꯃꯆꯥ ꯑꯃꯁꯨ ꯄꯥꯅ ꯆꯍꯤ ꯑꯃ ꯐꯥꯕ ꯑꯗꯨꯃꯥꯏꯅ ꯑ ꯑꯗꯨꯅꯅꯦ ꯑꯉꯥꯡꯗꯨ ꯌꯥꯝ ꯃꯟꯅ ꯂꯩꯔꯣꯏ ꯑꯩꯈꯣꯏ ꯅꯨꯡꯁꯤꯕꯣ ꯈꯪꯗꯕꯤꯗꯕꯅꯤꯅ ꯉꯁꯤꯐꯥꯎ ꯈꯪꯗꯕꯗꯤ ꯍꯥꯏꯗꯤ ꯅꯒꯤ ꯃꯈꯩꯁꯤꯅ ꯑꯃ ꯀꯔꯥꯏꯅ ꯀꯅꯥꯅꯕꯨ ꯂꯧꯗꯣꯏꯅꯣ ꯀꯅꯥꯅꯕꯨ ꯂꯧꯔꯣꯏꯗꯣꯏꯅꯣ ꯋꯥ ꯈꯟꯕꯗ ꯍꯥꯏꯗꯤ ꯂꯧꯕꯐꯝ ꯈꯪꯗꯕꯤꯗꯣ ꯑꯗꯨꯃꯥꯏꯅ ꯇꯧ ꯑꯃ ꯃꯌꯥꯝꯗꯨ ꯃꯔꯛꯇ ꯑꯉꯥꯡ ꯑꯃꯈꯛ ꯛꯇ ꯌꯥꯎꯔꯗꯤ ꯅꯨꯡꯁꯤꯐꯝ ꯂꯐꯝꯝ ꯈꯪꯗꯧꯕ ꯑꯅꯤ ꯁꯨꯖꯤꯜꯂꯝꯃꯤꯅꯥꯕ ꯎꯝ
ꯌꯨꯝꯗ ꯑꯉꯥꯡ ꯂꯩꯕꯕꯁꯤ ꯐꯣꯏ ꯂꯥꯡꯕ ꯍꯥꯏꯗꯤ ꯏꯕꯨꯡ ꯃꯥꯜꯂꯤꯦ ꯑꯗꯒꯤ ꯑꯩꯈꯣꯏꯁꯨ ꯇꯧꯋ ꯑꯩꯈꯣꯏ ꯋꯥꯔꯤ ꯂꯣꯝꯒꯤ ꯑꯩꯈꯣꯏ ꯑꯩꯈꯣꯏ ꯏꯃꯥ ꯍꯣꯏ ꯃꯄꯥꯝ ꯂꯣꯝꯁꯦ ꯑꯩꯈꯣꯏ ꯚꯕꯥꯥꯏ ꯑꯗꯨꯁꯨ ꯁꯌꯦ ꯑꯩꯈꯣꯏꯁꯨ ꯗꯃꯥ ꯍꯜꯂꯦꯕ ꯌ ꯁꯤꯔꯦꯟ ꯂꯩꯕ ꯑꯗꯦ ꯃꯣꯏꯁꯨ ꯏꯃꯨꯡꯣ
ꯑꯩꯈꯣꯏ ꯏꯅꯦꯃꯟ ꯍꯣꯏ ꯑꯩꯈꯣꯏ ꯃꯄꯥ ꯍꯣꯏ ꯍꯥꯏꯇꯥꯔꯦ ꯑꯩꯈꯣꯏ ꯕꯥꯒꯤ ꯃꯃꯥ ꯃꯄꯥ ꯍꯣꯏ ꯑꯕꯣꯛꯍꯣꯏꯗꯣ ꯏꯪꯅ ꯆꯤꯡꯅ ꯇꯨꯃꯤꯟ ꯇꯨꯃꯤꯟ ꯑꯗꯨꯝ ꯂꯩꯔꯕꯝꯅꯤꯅ ꯀꯣꯛꯇꯨ ꯑꯥ ꯍꯥꯏꯒꯠꯂꯦꯕ ꯋꯥꯁꯨ ꯑꯃꯨꯛ ꯉꯥꯡꯅꯗꯒ ꯑꯃꯨꯛ ꯂꯥꯛꯀꯨꯝ ꯑꯉꯥꯡ ꯑꯃ ꯀꯩ ꯑꯃꯁꯨ ꯁꯨꯝ ꯂꯩꯔꯗꯤ ꯂꯥꯡꯉꯤꯗꯅ ꯂꯥꯡꯃꯨ ꯂꯥꯡꯉꯗꯤ ꯍꯟꯗꯛ ꯀꯩꯁꯨ ꯅꯨꯡꯉꯥꯏꯁꯤꯗꯅ ꯇꯧꯗꯗꯅ ꯄꯨꯔꯥ ꯊꯕꯛ ꯆꯠꯅꯔꯅꯤ ꯍꯜꯂꯛꯑꯅꯤ ꯇꯨꯃꯤꯟ ꯇꯨꯃꯤꯟ ꯂꯩꯅꯔꯅꯤ ꯑꯃꯗꯁꯨ ꯑꯩꯈꯣꯏ ꯕꯥ ꯇꯨꯃꯤꯟ ꯇꯨꯃꯤꯟ ꯂꯩꯒꯂꯝꯃꯤꯅꯦꯗ ꯊꯤꯔꯦ
ꯇꯛꯄꯗ ꯇꯛꯄꯗꯅꯦ ꯄꯔꯤꯊꯤ ꯔꯣꯅꯣ ꯃꯥꯃ ꯃꯁꯥꯅ ꯁꯏ ꯌꯥ ꯑꯃꯨꯛ ꯍꯔꯅꯤ ꯍꯥꯏꯩꯅ ꯅꯦ ꯌꯥꯏ ꯑꯗꯨ ꯌꯥ ꯑꯗꯨꯉꯥꯏ ꯊꯕꯛ ꯑꯃ ꯇꯧꯔꯒ ꯑꯦ ꯁꯤꯃꯥꯏ ꯀꯣꯏꯔꯅꯤ ꯈꯣꯠꯂꯅꯤ ꯂꯧꯔꯅꯦꯁꯨ ꯂꯩꯇꯦ ꯄꯩꯁꯥ ꯊꯣꯛꯇꯕꯁꯨ ꯅꯠꯇꯦ ꯑꯗꯨꯝ ꯊꯣꯛꯏ ꯄꯣꯠꯅꯤ ꯃꯃꯥ ꯃꯄꯥ ꯑꯗꯨꯃꯥꯏꯅ ꯑꯉꯥꯡ ꯂꯩꯕꯕꯁꯤꯦꯀꯣ ꯌꯥꯝ ꯀꯥꯟꯅꯩ
ꯍꯣꯏ ꯂꯗꯤ ꯌꯥꯝ ꯂꯉ ꯑꯁ ꯄꯨꯡ ꯇꯔꯥ ꯇꯔꯥꯃꯊꯣꯏꯒ ꯍꯥꯏꯁ ꯀꯩꯁꯨ ꯂꯩꯇ꯭ꯔꯦ ꯑꯗꯨꯝ ꯂꯥꯛꯑꯒ ꯑꯗꯨꯝ ꯂꯩ
ꯎ ꯃꯣꯏꯗꯤ ꯂꯥꯡꯕ ꯀꯞꯄ ꯇꯨꯝꯕ ꯊꯨꯝꯕ ꯂꯥꯡꯕ ꯀꯥꯞꯂꯣꯉꯩ ꯃꯇꯝꯗꯀꯣ ꯑꯗꯨ ꯁꯥꯎꯒꯟꯕꯅꯦ ꯍꯉꯥꯡ ꯀꯞꯤꯡꯩ ꯂꯍꯥꯡꯩ ꯑꯗ ꯇꯨꯃꯤ ꯀꯩꯁ
ꯎꯝ
ꯎꯝ
ꯍꯣꯏ ꯇ꯭ꯔꯥꯁ ꯐꯔꯠ ꯎꯝ ꯑꯩꯅ ꯇ ꯀꯅꯤ
ꯎꯝ ꯏꯏꯏ
ꯀꯦ ꯀꯄꯝ ꯌꯥꯏꯗ
ꯂꯩꯀꯣ ꯑ ꯌꯦꯒꯦ
ꯍꯣꯏ